ꯗꯥ
ꯁꯕ ꯑꯣ ꯊꯥꯏ ꯊꯥꯏ ꯑꯩꯗꯤ ꯉ ꯉꯥꯟꯗ ꯇꯃꯤꯅꯦ ꯆꯥꯔꯦ
ꯑꯣ ꯑꯩꯁꯨ ꯉꯥꯟꯟꯅ ꯇꯨꯝꯃꯤꯗ ꯀꯩꯅꯩꯅ ꯁꯁꯔꯒꯦ
ꯑꯁ ꯍꯥꯎꯗꯦꯗ ꯑꯜꯨꯒꯗꯅꯣ ꯈ
ꯎꯝ
ꯑꯗꯨ ꯊꯣꯡꯉꯦ ꯆꯥꯛꯅꯕꯦꯠꯂꯦ ꯍꯥꯎꯇꯦ ꯏꯁꯤꯡ ꯈꯔ ꯌꯥꯝ ꯍꯥꯞꯄ ꯃꯥꯜꯂꯦ ꯔꯁꯟ ꯉꯥꯛꯇ ꯊꯣꯡꯕꯅꯤꯅ ꯍꯥꯎꯗ꯭ꯔꯦ ꯌꯥꯝ
ꯅꯪ ꯍꯟ ꯊ ꯑꯃ꯭ꯔꯥ
ꯑꯩꯈꯣꯏ ꯃꯥꯅ
ꯑꯣ
ꯎꯝ ꯍꯣꯔꯦꯟ ꯉꯥꯏꯍꯥꯛ ꯂꯩꯔꯒ ꯑꯥꯗ ꯀꯩꯅꯣꯗ ꯃꯊꯛꯇ ꯃꯃꯥꯈꯣꯏꯗ ꯆ ꯀꯦ ꯇꯧꯔꯤ ꯔꯒꯔ ꯈꯠ ꯇꯣ ꯂꯣꯏꯔꯒ ꯏꯇꯣꯝꯇ ꯆꯠꯇꯣꯏꯅꯦ ꯂꯝꯕꯤ ꯑꯁ ꯂꯝꯕꯤꯁꯨ ꯐꯠꯇꯦ ꯆꯠꯇꯠꯇꯤ ꯆꯠꯅꯤꯡꯗꯕꯅꯤꯗ
ꯑ
ꯂꯥꯛꯀꯦ ꯍꯥꯏꯔꯝꯃꯒ ꯑꯁ ꯋꯥꯔꯦ ꯅꯪ ꯑꯣꯏꯅ ꯂꯥꯛꯑꯣꯌꯦ
ꯋꯥꯇꯔꯕꯨꯠ ꯂꯩ ꯍꯥꯏꯗꯤ ꯐꯗꯩꯅꯦ ꯋꯥꯇꯔꯕꯨꯠ ꯂꯩꯥꯏꯇ
ꯑꯣ
ꯀꯩ ꯌꯦꯟꯁꯥꯡ ꯆꯥꯔꯒꯦ
ꯃꯩꯔ ꯌꯦꯅꯤꯗ
ꯎꯝ ꯁꯥ ꯑꯌꯥꯏꯕ ꯍꯥꯏꯕ꯭ꯔꯥ ꯀꯪꯕ꯭ꯔ ꯑꯗꯨꯣ ꯍꯥꯞꯄꯗꯤ ꯍꯥꯎꯒꯅꯤ ꯊꯥꯎꯕ ꯑꯗꯨꯝ ꯉꯧꯔꯒ
ꯁꯞꯇꯔ ꯃꯔꯅꯤꯌꯛꯇꯖꯥꯏ
ꯎꯝ
ꯅꯪꯒꯤ ꯀꯩꯅ ꯆꯥꯏ ꯍꯥꯏꯕ꯭ꯔꯥ ꯈꯥꯃꯦꯟꯒ ꯑꯂꯨꯒ
ꯑꯂꯨꯒ ꯈꯥꯃꯦꯟ ꯑꯈꯥꯕ ꯍꯥꯏꯕ ꯈꯥꯃꯦꯟ ꯅꯠꯇꯕ ꯈꯥꯃꯦꯟ ꯑꯈꯥꯕꯗꯣ
ꯑꯗꯨꯁꯨ ꯍꯥꯎꯋꯤꯗ
ꯉꯁꯤꯒꯤꯗꯤ ꯍꯥꯎꯇꯦ ꯆꯥꯛꯅ ꯄꯦꯠꯄꯅꯦ ꯌꯦꯔꯨꯝꯁꯨ ꯌꯥꯎꯋꯦ ꯑꯗꯨ ꯑꯣꯏꯔꯁꯨ ꯇ ꯌꯥꯗ꯭ꯔꯦ
ꯑꯝ ꯑꯗꯨꯅ ꯃꯈꯣꯏꯗ ꯆꯠꯂꯒ ꯑꯃꯨꯛ ꯍꯜꯂꯛꯀꯔꯣ
ꯪꯦ ꯍ ꯍꯥꯏ
ꯑꯗꯨꯗ ꯇꯨꯝꯂꯨꯅꯦ ꯉꯁꯤꯗꯤ ꯅꯃꯥꯕꯨꯁꯨ ꯅꯨꯡꯁꯤꯅꯤ
ꯃ ꯋꯥ
ꯎꯝ
꯭ꯔ
ꯑꯣ ꯎꯝ ꯎꯝ
ꯑ
ꯑꯣ
ꯋꯥ ꯋꯥ ꯏꯃ